ꯇꯥꯔꯦ
ꯇꯥꯔꯦ
ꯎꯝ ꯎꯝ
ꯀꯩ ꯇꯥꯏꯔꯤꯅꯣ
ꯍꯜꯂꯣ ꯍꯥꯏꯕꯗꯨ ꯇꯥꯔꯦ ꯍꯥꯏꯕꯅꯤꯅ
ꯀꯩꯅ ꯇꯥꯔꯦ ꯅꯨꯄꯤ ꯋꯥꯔꯤ ꯁꯥꯟꯅꯕꯩ ꯇꯥꯏꯞꯇꯁꯤ ꯀꯩꯅꯣ
ꯑꯦꯁꯗꯗ ꯁꯨꯝ ꯅ ꯍꯜꯂꯨ ꯍꯥ ꯇꯥꯔꯦ ꯍꯥꯏꯕꯤ ꯋꯥꯅꯤ
ꯑ ꯅꯠꯇꯧꯅꯨꯕꯣ ꯄꯪꯉꯥꯏ ꯍꯥꯏꯁꯤꯟꯗꯅ
ꯇꯧꯗꯦ ꯇꯧꯗꯦ ꯅꯨꯄꯤꯒ ꯋꯥꯔꯤ ꯌꯥꯝ ꯁꯥꯟꯅꯕ ꯅꯨꯄꯤꯒꯤ ꯋꯥꯔꯤ ꯌꯥꯝ ꯁꯥꯟꯅꯔꯕꯣ ꯅꯨꯄꯤꯒꯤ ꯃꯇꯧ ꯃꯌꯥꯝ ꯈꯪꯉꯝꯃꯤꯁꯤꯕꯨ
ꯑꯩꯈꯣꯏꯗꯤ ꯅꯨꯄꯤ ꯀꯣꯏꯗ꯭ꯔꯤꯕꯃꯤꯅꯤꯅ ꯈꯔ ꯀꯣꯏꯍꯧꯒꯦꯅ ꯇꯧꯔꯤꯌꯦ ꯅꯪꯗꯤ ꯅꯨꯄꯤ ꯊꯤꯔꯕꯅꯤꯅ ꯂꯥꯡꯕ ꯈꯣꯠꯄꯁꯨ ꯌꯥꯔꯝꯃꯔꯣꯏꯗꯣ
ꯑꯁ ꯀꯥꯏꯅ ꯄꯤꯊꯁꯤ ꯐꯦꯔꯥꯑꯅꯤꯀꯣ ꯀ ꯊꯤꯅꯤꯡꯉꯅꯤ ꯀꯣꯏꯕ ꯂꯥꯡꯕ ꯑꯃ ꯐꯪꯗ꯭ꯔꯦ
ꯀꯃꯥꯏꯅ ꯇꯧꯒꯦ ꯄꯨꯟꯁꯤ ꯋꯥꯔꯤꯁꯤꯕꯨ ꯀꯃꯥꯏꯅ ꯂꯩꯕꯤꯔꯤꯒꯦ
ꯑꯁ ꯅꯨꯡꯉꯥꯏꯇ ꯅꯨꯡꯉꯥꯏꯇ ꯀꯣꯏꯅꯤꯡꯉꯦ ꯂꯥꯡꯅꯤꯡꯉꯦ ꯆꯠ ꯐꯪꯗ꯭ꯔꯦ ꯌ ꯃꯣꯏꯒꯤꯁꯨ ꯄꯨꯟꯗ꯭ꯔꯤꯁꯤ ꯀꯌꯥꯝ ꯀꯨꯏꯔꯦ
ꯑꯉꯥꯡ ꯅꯪ ꯀꯌꯥꯝ ꯆꯥꯎꯁꯤꯜꯂꯕ
ꯑꯉꯥꯡꯗꯤ ꯌꯥꯎꯗ꯭ꯔꯤ ꯍꯦꯅꯁꯨ ꯑꯗꯨꯝꯕ
ꯑꯣꯃꯣꯁ ꯑꯉꯥꯡ ꯌꯥꯎꯗ꯭ꯔꯤꯕ ꯑꯩꯗꯤ ꯑꯉꯥꯡ ꯌꯥꯎꯗ꯭ꯔꯦ ꯂꯩꯔꯤꯅꯤ
ꯌꯥꯎ ꯊ꯭ꯔꯤ ꯌꯥꯎ ꯊ꯭ꯔꯤ ꯌꯥꯎ ꯊ꯭ꯔꯤ
ꯑꯣꯟꯊꯣꯛ ꯑꯣꯟꯊꯣꯛꯄ ꯅꯠꯇ꯭ꯔꯒ ꯅ ꯊꯣꯏꯖꯤꯛꯇꯤ ꯍꯥꯏꯗꯣꯛꯇ꯭ꯔꯤꯕꯅꯦ
ꯍꯥꯏꯗꯣꯛꯞꯇꯧꯕ ꯅꯠꯇꯦ ꯌꯥꯎꯛꯇ ꯌꯥꯎꯔꯒꯕꯨ ꯁ꯭ꯋꯥꯁꯇꯤ ꯀꯦ ꯄ ꯆꯣꯟꯗꯧꯕ ꯑꯣꯏꯗꯁꯨ
ꯑꯁ ꯅꯪꯗꯤ ꯂꯨꯍꯣꯡꯕꯁꯨ ꯇꯨꯃꯤꯟꯅ ꯂꯣꯏꯁꯤꯟꯈꯤ ꯇꯧꯔꯛꯑꯔꯣꯏꯗ꯭ꯔꯥ ꯈꯜꯂꯤꯅꯦ
ꯂꯨꯍꯣꯡꯕꯁꯤꯗꯤ ꯈꯔ ꯁꯥꯎꯅ ꯈꯣꯠꯅꯕ ꯌꯥꯎꯅꯔꯤꯕ ꯑꯩ ꯊꯨꯅꯔꯤꯕꯁꯤꯕ ꯋꯥꯅꯤ ꯍꯌꯦꯡ ꯁꯁꯇꯤꯗꯕꯥꯗ ꯂꯣꯏ ꯇꯧꯔꯛꯀꯅꯤ ꯑꯗꯨꯅ ꯐꯖꯅ ꯄꯨꯟꯁꯤ
ꯌꯥꯏꯅꯦ ꯌꯥꯏꯅꯦ ꯑꯩꯈꯣꯏꯗꯤ ꯇꯧꯔꯛꯇꯦ ꯍꯥꯏꯏꯅꯤ ꯏꯅꯦ ꯅꯤꯡꯁꯤꯡꯈꯤꯗ꯭ꯔꯕ꯭ꯔꯥ ꯃꯔꯤꯁꯤ ꯂꯣꯏ ꯇꯠꯈ꯭ꯔꯕ꯭ꯔꯅ
ꯀꯩꯗꯧ ꯅꯤꯡꯁꯤꯡ ꯍꯒꯗꯅꯣ ꯅꯤꯡꯁꯤꯡꯉꯦ
ꯅꯨꯄꯤ ꯊꯤꯔꯝꯃꯤꯅ ꯑꯩꯈꯣꯏꯁꯨ ꯍꯦꯛꯇ ꯂꯥꯛꯁꯟꯕꯗꯣ ꯏꯀꯥꯏꯖꯩꯅꯤ ꯑꯗꯨꯅ
ꯎꯝ
ꯀꯣꯏꯕꯨ ꯇꯧꯁꯤꯜꯂꯛꯑꯅꯤ ꯅꯨꯄꯤꯅ ꯑꯃꯨꯛ ꯄꯥꯏꯈꯔꯛꯑꯅꯤ ꯑꯩꯗꯤ ꯂꯩꯒ ꯂꯩꯇꯦꯒ ꯁꯨꯝ ꯇꯧ ꯂꯩ ꯑꯗꯨꯗꯤ ꯀꯅꯥꯅ ꯅꯨꯡꯉꯥꯏꯅꯤ
ꯎ ꯅꯣꯡꯃ ꯂꯥꯛꯑꯣ ꯈꯨꯠ ꯌꯦꯡꯉꯣ ꯂꯥꯎ
ꯌꯦ
ꯉꯍꯥꯛ ꯑꯍꯥꯎꯕ ꯑꯃ ꯊꯣꯡꯍꯜꯂꯒ ꯆꯥꯁꯤ
ꯇꯂꯤꯑꯦ ꯑꯩꯈꯣꯏ ꯏꯀꯥꯏ
ꯀꯤ ꯏꯀꯥꯏꯗꯣ ꯂꯥꯛꯑꯣ ꯅꯣꯡꯕ ꯀꯩꯅꯣꯝ ꯊꯣꯡꯍꯜꯂꯒ ꯃꯊꯦꯜ ꯑꯃ ꯇꯣꯡꯉꯒ ꯆꯥꯊꯣꯛꯑ ꯂꯣꯏꯔ ꯀꯩꯅꯣ
ꯈꯔ ꯏꯀꯥꯏ ꯊꯤꯒꯟꯕꯒ ꯇꯟꯖꯩꯗ
ꯀꯥꯏ ꯀꯥꯏ ꯆ ꯊꯨ ꯊꯨ ꯍꯥꯟꯅ ꯂꯨ ꯍꯣꯟꯗ꯭ꯔꯤꯉꯩꯁꯤꯗ ꯃꯌꯥꯝ ꯆꯥꯃꯤꯟꯅꯗꯅ ꯊꯛꯃꯤꯟꯅꯗꯅ ꯇꯧꯔ ꯂꯩꯈ꯭ꯔꯦ ꯍꯧꯖꯤꯛꯇꯨꯗ ꯏꯀꯥꯏꯀꯥꯏꯁꯤꯗꯨꯗ
ꯍꯧꯖꯤꯛꯇꯤ ꯀꯩꯗꯧ ꯂꯥꯛꯏꯅꯣ ꯀꯥꯏ ꯄꯨꯗꯣꯏꯅꯣ ꯀꯗꯪ ꯈꯪꯉꯛꯑꯅꯤ ꯑꯩꯅꯤ ꯅꯪꯅꯕ ꯑꯃꯛ ꯐꯖꯅ ꯆꯪꯈ꯭ꯔꯗꯤ ꯐꯩ ꯅꯠꯇ꯭ꯔꯗꯤ ꯑꯩꯈꯣꯏ ꯀꯣꯏꯇꯥꯏ ꯇꯥꯏꯅꯔꯛꯇꯣꯏꯅꯤꯅꯤ
ꯏꯁꯁ ꯀꯣꯏ ꯅ ꯇꯥꯏꯅꯔꯩ ꯇꯥꯏꯅꯔꯩ ꯂꯣꯏꯗ ꯂꯥꯛꯑꯣ ꯑꯗꯨꯒꯥꯛ ꯐꯖꯅ ꯆꯥꯔꯁꯤ ꯑꯗꯨꯒ ꯄꯨꯜꯂꯒ ꯀꯣꯏꯊꯣꯛꯇꯕꯁꯨ ꯀꯨꯔꯦ ꯍꯥꯏꯐꯦꯠ ꯀꯣꯏꯊꯣꯛꯎꯔ ꯂꯣꯏꯔꯛꯈꯤꯅꯣ
ꯑꯁ ꯑꯩꯈꯣꯏꯗꯤ ꯀꯣꯏꯕꯒꯤ ꯋꯥꯗꯤ ꯀꯣꯏꯔ ꯁꯤꯗꯅꯤ ꯍꯥꯏꯁꯦ
ꯑꯦ ꯅꯨꯃꯤꯠꯇꯨꯗꯤ ꯊꯥꯛ ꯌꯥꯝ ꯆꯥꯏꯔꯒ ꯀꯣꯏꯔꯣꯗ ꯃꯣꯏꯔꯥꯡꯉꯥꯡ ꯆꯠꯇ ꯀꯨꯏꯔꯦ ꯆꯠꯊꯣꯛꯁꯤꯗꯅ ꯍꯥꯏꯐꯦꯠ ꯍꯤ ꯇꯣꯡꯗꯅ
ꯌꯥꯏꯅꯦ ꯌꯥꯏꯅꯤ ꯃꯣꯏꯔꯥꯡ ꯆꯠꯂꯒ ꯍꯤ ꯇꯣꯡꯉꯒ ꯈꯖꯤꯡ ꯕꯣꯔꯥꯒ ꯆꯥꯔꯒ ꯑꯗꯒꯤ ꯃꯣꯏꯔꯥꯡꯒꯤ ꯐꯨꯔꯥ ꯀꯩꯅꯣ ꯕꯤꯁꯅꯨꯄꯨꯔꯒꯤ ꯍꯥꯏꯕ꯭ꯔꯣ ꯃꯣꯏꯌꯥꯝ ꯍꯥꯎꯏꯅꯦ ꯍꯥꯏꯅꯕꯗ
ꯀꯔꯤ ꯍꯥꯏꯕ
ꯂꯐꯨ ꯂꯐꯨ
ꯑꯁ ꯂꯐꯨ ꯑꯗꯣꯝꯒꯤ ꯍꯪꯉꯤ ꯍꯣꯏ ꯀꯩ ꯍꯥꯏꯅꯤ ꯌꯥꯝ ꯃꯣꯜꯂꯦꯀꯅꯁꯨ ꯍꯥꯏꯅꯕꯅꯦꯕ ꯃꯣꯏꯥꯡ ꯁꯣ ꯂꯨ
ꯎꯝ ꯑꯗꯨꯅꯤ ꯂꯐꯨ ꯑꯍꯥꯎꯕ ꯈꯔ ꯂꯩꯔꯛꯑꯕ
ꯂꯩ ꯌꯥꯒ
ꯑꯗꯨꯒ ꯏꯔꯣꯟꯕ꯭ꯔꯥ ꯊꯣꯡꯕ꯭ꯔꯥ ꯆꯐꯨ ꯊꯣꯡꯕꯁꯤ ꯌꯥꯝ ꯍꯥꯎꯋꯤꯅꯦ ꯍꯥꯏꯗꯤ ꯊꯥꯎ ꯍꯥꯏꯔꯞ ꯉꯧꯔꯣꯏꯕꯣ
ꯎ ꯑꯁ ꯑꯩꯗꯤ ꯑꯗꯨꯅꯗꯤ ꯌꯥꯝ ꯄꯥꯅꯤꯡꯉꯦ ꯃꯣꯏ ꯀꯩꯅꯣꯗꯣ ꯀꯩ ꯍꯥꯏꯔꯦ ꯑꯃꯨꯕ ꯑꯃ ꯑꯉꯥꯟꯕꯗꯨꯣ ꯀꯥꯎꯈꯦꯅꯦ ꯇꯤꯡꯈꯪꯒ ꯄꯥꯟꯕꯗꯨꯣ
ꯑꯣ ꯀꯩꯅꯣ ꯀꯔꯤꯑꯕ ꯀꯥꯎꯊꯣꯛꯈꯔ꯭ꯦꯅꯦ ꯑꯩꯁꯨ
ꯠꯒꯁꯨ ꯌꯥꯝ ꯌꯣꯟꯕꯅꯤꯅꯦ ꯃꯣꯏꯔꯥꯡ ꯉꯥꯡꯂ ꯏꯁꯀꯥꯔ ꯁꯟ ꯆꯠꯀꯥꯟꯗ ꯌꯥꯝ ꯆꯥꯔꯛꯈꯤꯕꯗꯣ ꯑꯩꯈꯣꯏꯅ
ꯍꯣꯏꯅꯦ ꯀꯧꯈꯥ ꯍꯥꯏꯕꯗꯤ ꯅꯠꯇꯦ
ꯍꯩꯀꯠ ꯍꯥꯏꯕ ꯍꯩꯀꯠ
ꯑꯣ ꯑꯣ ꯍꯥꯏꯀꯠ ꯍꯥꯏꯀꯠ
ꯑꯗꯨ ꯍꯥꯎꯏꯗꯅ
ꯍꯥꯎꯅꯦ ꯍꯥꯎꯅꯦ
ꯑꯗꯨ ꯉꯔꯥꯡꯅ ꯆꯥꯗ ꯀꯨꯏꯔꯦꯅꯦ ꯑꯩꯈꯣꯏ ꯁ꯭ꯋꯥꯏꯗꯗꯤ ꯀꯣꯛ ꯐꯪꯗꯦꯕ ꯑꯣ
ꯈꯪꯗꯦ ꯑꯗꯨꯒꯨꯝꯕꯗꯤ ꯑꯩꯗꯤ ꯏꯁꯤꯡ ꯃꯅꯨꯡ ꯄꯥꯜꯂꯦ ꯍꯥꯏꯗꯥꯏꯅꯦ ꯑꯩꯀꯛꯁꯦ
ꯑ ꯏꯁꯤꯡ ꯃꯅꯨꯡꯗ ꯑꯩꯈꯣꯏꯅ ꯑꯃ ꯅꯈꯣꯏꯅ ꯏꯔꯣꯜꯂ ꯆꯥꯟꯅꯕꯗꯣ ꯍꯩꯀꯛꯑꯔꯤ ꯍꯥꯏꯕꯗꯣ ꯑꯗꯨꯒꯤ ꯑꯗꯨꯗꯩ ꯄꯥꯜꯂꯛꯄ ꯑꯣꯏꯗꯣꯏꯅꯤ ꯃꯥꯁꯦ
ꯄꯥꯝꯕꯤ ꯑꯃꯠꯇ ꯑꯣꯏꯗꯣꯏ ꯑꯗꯨꯗꯤ
ꯑꯗꯨ ꯄꯥꯝꯕꯤ ꯑꯃꯇ ꯑꯣꯏꯗꯧꯕ ꯃꯥꯜꯂꯦ ꯑꯗꯨꯒꯤ ꯃꯍꯩꯒꯨꯝꯕ ꯑꯣꯏꯔꯝꯗꯧꯕ ꯃꯥꯜꯂꯦ ꯍꯩꯀꯨꯠꯁꯦ
ꯑꯣ ꯈꯪꯗꯦꯅꯦ ꯑꯗꯨꯕꯨ ꯍꯥꯏ ꯍꯥꯏꯗꯤ ꯑꯃꯗꯨꯁꯨ ꯍꯩꯀꯛ ꯍꯥꯏꯔꯦ ꯑꯃꯅ ꯍꯩꯀꯛ ꯌꯦꯜꯂꯤ ꯑꯗꯨꯃꯥꯏꯅ ꯍꯥꯏꯕꯅꯦꯕ꯫
ꯃꯆꯤꯟ- ꯃꯅꯥꯎ ꯑꯣꯏꯔꯝꯗꯧ ꯃꯥꯜꯂꯤ꯫
ꯑꯣꯏꯔꯝꯃꯅꯤ ꯑꯗꯨꯒ ꯀꯩꯅꯣꯁꯨ ꯇꯧ ꯌꯥꯏꯗꯅ ꯏ ꯃꯣꯏ ꯃꯣꯏꯔꯥꯡꯒꯤꯗꯤ ꯈꯥꯖꯤꯡ ꯕꯣꯔꯥ ꯌꯥꯝ ꯍꯥꯏꯅꯩꯗꯅ꯫
ꯍꯣꯏ ꯈꯖꯤꯡ ꯕꯣꯔꯥꯁꯤ ꯍꯥꯎꯋꯦ ꯍꯥꯏ꯫
ꯍꯣꯏ ꯑꯗꯨꯗꯤ ꯈꯖꯤꯡꯒ ꯑꯗꯨ ꯆꯥꯔꯨ ꯌꯥꯏꯗꯅ
ꯆꯥꯛꯁꯤꯅꯦ ꯆꯥꯗꯕ ꯀꯨꯏꯔꯦ ꯊꯥꯏꯅ ꯆꯥꯈꯤꯗ꯭ꯔꯦ ꯑꯃꯨꯛ ꯆꯥꯈꯤꯗ꯭ꯔꯦ
ꯀꯨꯏꯌꯣ ꯑꯩꯈꯣꯏꯅ ꯄꯨꯜꯂꯒ ꯆꯠ ꯍꯥꯏꯗꯤ ꯅꯍꯥꯟꯋꯥꯏ ꯁ꯭ꯀꯣꯜꯗꯅ ꯅꯍꯒꯣꯟ ꯇꯧꯈꯤꯕꯗꯨ ꯀꯌꯥꯝ ꯀꯨꯏꯔꯦ ꯑꯩꯁꯨ ꯅꯨꯄꯤꯁꯤ ꯂ ꯅꯤꯡꯊꯧ ꯑꯗꯨ ꯊꯕꯛ ꯀꯩꯀꯩ ꯁꯤꯟꯒ ꯀꯨꯏꯌꯦꯗꯅ ꯄꯨꯟꯟꯅꯕ
ꯍꯣꯏꯅꯦ ꯑꯩꯅ ꯅꯨꯄꯤ ꯊꯤꯒꯅꯨ ꯅꯨꯄꯤ ꯊꯤꯔꯤꯅꯣꯅ ꯍꯥꯏꯕꯅꯤꯀꯣ
ꯍꯣꯏꯅꯦ ꯍꯥꯏꯕꯨꯗꯤ ꯍꯥꯏꯕ ꯑꯗꯨꯝ ꯌꯥꯗꯗꯅ ꯇꯧꯅꯤ
ꯅꯨꯄꯤꯁꯤ ꯌꯥꯝ ꯊꯤꯅꯤꯡꯕꯔ ꯀꯩꯅꯣ ꯈꯪꯗꯦ ꯍꯦꯛꯇ ꯊꯤꯖꯤꯟꯈꯤ ꯍꯧꯖꯤꯛꯇꯤ ꯄꯨꯟꯕꯝ ꯂꯥꯛ ꯄꯝ ꯈꯪꯗ꯭ꯔꯦꯕ
ꯈꯪꯕꯗꯤ ꯈꯪꯗ꯭ꯔꯦ ꯅꯨꯄꯤ ꯊꯤꯖꯤꯜꯂꯨꯔꯝꯅꯤꯅ ꯑꯩꯁꯨ꯫ ꯍꯥꯏꯗꯤ ꯁꯨꯝ ꯊꯣꯛꯅꯤꯡꯕ ꯈꯣꯠꯅꯤꯡꯕ ꯇꯧ ꯀꯥꯟꯗ ꯍꯦꯛ ꯊꯤꯡꯒꯨꯝ ꯇꯧ ꯍꯥꯏꯗꯤ ꯀꯩ ꯍꯥꯏꯅꯤ ꯊꯤꯖꯤꯜꯂꯨꯔꯝꯅꯤꯅ ꯍꯥꯏꯔꯛ ꯀꯥꯟꯗ ꯀꯣꯛ ꯍꯦꯛ ꯆꯠꯊꯣꯛꯄꯗꯨꯁꯨ ꯅꯨꯡꯉꯥꯏꯇꯦ ꯍꯥ ꯍꯣꯔꯦꯟ ꯍꯜꯂꯒ ꯈꯠꯅꯔꯗꯤ ꯏꯇꯥꯎ ꯍꯣꯏꯅꯗꯤ ꯈꯪꯕꯣꯟꯇꯦꯗꯣ ꯑꯩ ꯈꯠꯅꯕꯗꯨ ꯁꯣꯝꯗ꯫
ꯅꯨꯄꯤꯅ ꯂꯣꯏ ꯂꯩꯒ꯭ꯔꯕ ꯀꯩꯅꯣꯝ ꯇꯧꯔꯦꯀꯣ
ꯏꯍꯦ! ꯂꯩꯗꯦꯍꯦ ꯑꯗꯨꯗꯤ꯫
ꯑꯩꯈꯣꯏꯁꯨ ꯈꯔ ꯈꯔ ꯈꯔ ꯈꯔ ꯄꯨꯟꯕꯩ ꯃꯇꯝ ꯈꯥꯏꯗꯣꯛꯄꯗꯤ ꯐꯕꯅꯤꯌꯦ꯫
ꯎꯝ ꯍꯌꯦꯡ ꯏꯇꯥꯎ ꯍꯣꯏꯁꯨ ꯈꯪꯉꯛꯀꯅꯤ ꯅꯨꯄꯤ ꯊꯤꯔꯀꯥꯟꯗ꯫ ꯀꯌꯥꯃꯨꯛ ꯌꯥꯝꯅ ꯊꯤꯡꯕꯅꯣꯗꯣ꯫
ꯈꯪꯗ꯭ꯔꯦꯗ ꯅꯨꯄꯤꯒ ꯊꯤꯅꯤꯡꯉꯛꯇ꯭ꯔꯦꯗ ꯅꯪ ꯅꯥꯑꯣꯡꯁꯤ ꯎꯕꯗ꯫
ꯑꯗ ꯃꯇꯝ ꯌꯧꯔꯀꯥꯟꯗ ꯊꯤꯂꯛꯇꯣ ꯂꯩꯔꯝꯅꯤ ꯊꯤꯅꯤꯡꯗꯦꯒ ꯍꯥꯏꯖꯤꯟꯗꯅ꯫
ꯍꯥꯏꯗꯤ ꯅꯣꯏ ꯊꯝꯃꯤꯕ ꯔꯦꯁꯇ꯭ꯔꯤꯛꯁꯟ ꯃꯌꯥꯝꯗꯨꯗ ꯀꯤꯁꯜꯂꯛꯑꯦꯅꯦ
ꯁꯤꯗꯤ ꯍꯧꯅ ꯁꯥꯅꯤ ꯀꯩꯅꯣ ꯃꯌꯥꯝ ꯇꯧꯅꯕ ꯄꯣꯠꯅꯤ ꯑꯗꯨꯅ ꯌꯥꯝ ꯍꯦꯟꯅꯁꯨ ꯈꯖꯤꯟꯂꯨꯅꯨ ꯍꯌꯦꯡ ꯌꯥꯅ ꯌꯥꯅꯅꯕ ꯆꯠꯄ ꯍꯥꯏ
ꯏꯇꯥꯎꯗꯤ ꯌꯥꯅ - ꯌꯥꯅꯕ ꯆꯠꯄ ꯌꯥꯝ ꯍꯩꯗ꯫
ꯑꯩ ꯍꯩꯌꯦꯃꯤ ꯆꯠꯇꯗꯤ ꯌꯥꯗꯦꯅꯦ꯫ ꯍꯌꯦꯡ ꯅꯨꯄꯤ ꯁꯥꯎꯔꯗꯤ ꯅꯠꯇ꯭ꯔꯣ?
ꯎꯝ ꯏꯃꯨꯡꯗ ꯆꯪꯉꯛꯄ ꯌꯥꯔꯣꯏ ꯇꯨꯝꯕ ꯌꯥꯔꯣꯏ ꯀꯥꯏꯅ ꯇꯧꯔꯒ ꯑꯃꯨꯛ ꯀꯥ ꯃꯅꯨꯡꯗ ꯑꯣꯠꯄꯤꯔꯦꯕ
ꯑꯗꯨꯅꯤ ꯍꯌꯦꯡ ꯈꯔ ꯊꯦꯡꯅꯒ ꯍꯟꯖꯤꯜꯂꯨꯔꯒ ꯊꯣꯡ ꯊꯤꯡꯉꯝꯃꯗꯤ ꯑꯩꯗꯤ ꯃꯄꯥꯟꯗ ꯇꯨꯝꯃꯦꯅꯦ꯫
ꯎꯝ
ꯑꯗꯨꯅꯤ
ꯅꯨꯡꯕꯨꯨ ꯅꯨꯡꯉꯥꯏꯕꯤꯗꯦꯗ ꯏꯇꯥꯎꯁꯦ ꯈꯔ ꯑꯣꯠꯄꯤꯕ ꯃꯥꯜꯂꯤ꯫
ꯑꯦ ꯑꯗꯨꯗꯤ ꯑꯣꯠꯇꯦꯍꯦ
ꯌꯥꯝ ꯂꯨꯅ ꯇꯧꯕꯗꯤ ꯃꯥꯟꯗꯦꯕ
ꯏꯁ ꯂꯨꯅ ꯇꯧꯔꯖꯥꯠꯅꯤ ꯍꯌꯦꯡ ꯈꯪꯒꯅꯤ ꯉꯥꯛꯇ ꯂꯥꯛꯑꯣ
ꯑꯁ ꯀꯩꯅꯣꯅꯦ ꯑꯩꯈꯣꯏ ꯃꯥꯡꯗꯧ ꯑꯣꯏꯅꯔꯛꯇꯣꯏ ꯇꯧꯔꯤꯁꯤꯕꯣ ꯏꯀꯥꯏꯗꯦꯗ
ꯑꯦꯔꯔꯣꯏ ꯅꯪꯖꯩꯌꯦ ꯑꯃꯨꯛ ꯑꯩꯈꯣꯏ ꯅꯨꯡꯉꯥꯏꯕꯗꯨ ꯎꯗꯀꯣ ꯑꯃꯨꯛ ꯅꯨꯄꯤꯗꯨ ꯊꯨꯅ ꯑꯃꯨꯛ ꯊꯤꯖꯤꯟꯈꯤꯅꯤ
ꯑꯁ ꯄꯪ ꯍꯥꯏꯥꯏꯗ ꯍꯦꯛꯒꯥꯏꯁꯤꯜꯂꯦ ꯇꯧꯔꯔꯤꯁꯁꯤ
ꯃꯍꯥꯎ ꯑꯃꯗꯤ ꯏꯟꯁꯥꯡ ꯉ ꯆꯍꯥꯎ ꯍꯥꯎ ꯊꯣꯡꯍꯗꯅ ꯏꯇꯥ ꯑꯣꯏꯗꯌ ꯄꯩꯁꯥꯅ ꯐꯤꯔꯣꯟꯜ ꯀꯥꯟꯗ ꯁꯤꯨꯖꯔꯝꯅꯤ ꯑꯩꯈꯣꯏꯗꯤ ꯐꯤ ꯁꯨꯒꯤꯗ ꯀꯨꯏꯔꯦ
ꯑꯦꯁ ꯑꯩꯈꯣꯏ ꯐꯤꯒ ꯊꯤꯜꯂꯛꯄꯗꯤ ꯌꯥꯕ꯭ꯔꯣ?
ꯑꯁꯦ ꯑꯗꯨꯗꯤ ꯈꯔ ꯍꯦꯟꯃꯟꯗ꯭ꯔꯣ ꯏꯇꯎꯁꯨ?
ꯑꯦ ꯈꯤꯇꯪ ꯅꯇꯥꯎ ꯃꯇꯦꯡ ꯄꯥꯡꯕꯅꯤ ꯀꯩꯅꯣ
ꯍꯥ ꯐꯤ ꯍꯥꯏꯔꯦ ꯁꯨꯕꯤꯔꯦ ꯆꯥꯛ ꯍꯥꯏꯔꯦ ꯊꯣꯡꯕꯤꯔꯦ ꯑꯁ ꯐꯝꯖꯥꯅꯤ ꯁꯥꯔꯤꯁꯦ꯫ ꯑꯗꯨꯗꯤ ꯍꯥꯏꯗꯤ
ꯑꯁ! ꯑꯉꯛꯄ ꯄꯨꯟꯁꯤ ꯑꯃꯗꯅꯤꯅꯦ ꯂꯩꯔꯤꯁꯦ꯫
ꯃꯥꯅꯤ ꯏꯁꯥꯒꯥꯡ ꯊꯤꯡꯒꯥꯏꯕꯁꯤ ꯄꯥꯏꯍꯟꯗꯅ ꯑꯁ ꯅꯨꯡꯕꯨ ꯅꯨꯡꯉꯥꯏꯔꯦꯗ꯫
ꯑꯁ ꯑꫭꯏ ꯇꯜꯂꯤꯍꯦ ꯑꯗꯨꯃꯥꯏ ꯌꯥꯝ ꯍꯖꯤꯜꯂꯛꯀꯅꯨ꯫
ꯑꯦ ꯀꯔ ꯍꯥꯏꯗ ꯌꯥꯗ꯭ꯔꯦ
ꯅ ꯎꯠꯊꯣꯛꯄꯤꯅꯦ ꯁꯣꯒ ꯇꯧꯁꯤꯜꯂꯛꯑꯦꯀꫭ ꯇꯜꯂ‌ꯦꯑꯦ
ꯈꯔ ꯊꯨꯅ ꯊꯤꯖꯤꯜꯂꫭ ꯁꯨꯝ ꯄꯥꯈꯪ ꯑꫭꯏꯔ ꯂꯩꯔꯒ ꯑꯗꯨꯗ ꯀꯅꯗꯣꯏꯅꯣ ꯊꯤꯟꯖꯤꯜꯂꯣꯈꯣ ꯏꯇꯥꯎꯁꯨ
ꯑꯦ ꯄꯩꯁꯥ ꯊꯣꯛꯇꫪꯗꯤ ꯇꯜꯂꯤꯅꯦ ꯅꯨꯄꯤ ꯊꯤꯕꯁꯦ
ꯑꯦ ꯅꯨꯄꯤ ꯊꫭꯕꯨ ꯊꯤꯔꯗꯤ ꯑꯗꯨꯝ ꯄꯩꯁꯥꯗꯤ ꯊꯣꯛꯄ ꯊꯣꯛꯄ ꯇꯥꯜꯂ ꯐꯪꯉꯒ
ꯎꯝ ꯊꯣꯛꯄ ꯊꯣꯛꯄ ꯇꯥꯕ ꯃꯤꯅꯥꯏ ꯑꯣꯏꯕꯒꯤ ꯊꯕꯛ ꯇꯟꯖꯩꯗ
ꯑꯣ ꯍꯣꯏ ꯑꯗꯨꯁꯨ ꯆꯨꯝꯃꯤ ꯄꯩꯁꯥ ꯅꯨꯡꯁ ꯐꯅ ꯄꯥꯏꯔ ꯊꯤꯕꯕꯨꯅꯤ ꯌꯥꯝ ꯊꯤꯅ ꯐꯕ ꯖꯥꯠꯅꯤꯗ
ꯍꯌꯦꯡ ꯋꯥꯔꯒ ꯁꯤꯔꯨꯝ ꯅꯥꯔꯨꯝ ꯊꯕꯛ ꯁꯨꯕꯗꯨ ꯀꯩꯁꯨ ꯅꯨꯡꯉꯥꯏꯔꯣꯏꯕ
ꯍꯣꯏ ꯍꯣꯏ ꯅꯨꯡꯉꯥꯏꯔꯦ ꯑꯣ ꯏꯇꯥꯎ ꯁꯣꯝꯗ ꯑꯃꯨꯛ ꯀꯧꯔꯦ ꯉꯛꯇꯪ ꯊꯝꯃꯤꯒꯦ
ꯍꯣꯏ ꯍꯣꯏ ꯊꯝꯃꯣ ꯊꯝꯃꫭ ꯍꯣꯔꯦꯟ ꯑꯃꯨꯛ ꯁꯥꯟꯅꯔꯁꯤ
ꯍꯣꯏ ꯍꯣꯏ